ꯍꯜꯂꯣ ꯇꯥꯢꯌꯦ ꯇꯥꯢꯌꯦ
ꯇꯥꯏ ꯑꯦ ꯍꯣꯢ ꯅꯣꯏ ꯈꯟꯗꯔꯣ
ꯎꯝ
ꯇꯥꯕ꯭ꯔꫭ
ꯍꯣꯏ
ꯑꯣ ꯀꯔꯤ ꯀꯔꯤ ꯊꯕꯛ ꯇꯧꯔꯒ ꯂꯩꯔꯤꯅꯣ
ꯀꯔꯤꯁꯨ ꯇꯧꯗꯦ
ꯑꯁ ꯌꯥꯝ ꯇꯨꯝꯅꯤꯡꯉꯦ ꯉꯁꯤ
ꯀꯤꯇꯧꯕꯒꯤ
ꯈꯪꯗꯦ ꯅꯣꯏ ꯈꯨꯟꯗ ꯎꯝ ꯂꯩꯕ ꯅꯨꯡꯉꯥꯏꯕ꯭ꯔꯣ
ꯅꯨꯡꯉꯥꯏꯌꯦ ꯍꯣꯏ
ꯑꯁ ꯑꯩꯁꯨ ꯅꯣꯏ ꯈꯨꯣꯟꯗꯥꯜꯂꯛꯅꯤꯡꯉꯤ
ꯀꯔꯤ ꯇꯧꯕ
ꯈꯨꯟꯗ ꯂꯩꯕꯁꯦ ꯌꯥꯝ ꯅꯨꯡꯉꯥꯏꯌꯦ
ꯈꯣꯡ ꯅꯥꯕ ꯃꯐꯝꯗ ꯑꯃꯨꯛ ꯊꯣꯝꯕꯤꯅꯤꯅꯦ ꯅꯥꯏꯌꯦꯅꯦꯌꯥꯝꯅ ꯑꯗꯨꯗꯤ ꯅꯪꯒꯤ ꯊꯕꯛꯇꯣ ꯇꯣꯛꯑꯒ ꯂꯥꯛꯄꯅ
ꯏꯁ ꯇꯣꯛꯑꯀꯥꯜ ꯍꯥꯏꯕ ꯅꯠꯇꯦ ꯄꯩꯁꯥꯁꯨ ꯂꯩꯇꯦ ꯑꯗꯨꯒꯤꯅꯤ ꯂꯥꯛꯄꯨꯗꯤ ꯂꯥꯛꯅꯤꯡꯉꯦ
ꯄꯩꯁꯥ ꯄꯩꯁꯥ ꯇꯥꯂꯣ ꯀ꯭ꯔꯤꯔꯣ
ꯏꯁ ꯄꯩꯁꯥ ꯇꯥꯝꯃꯁꯨ ꯆꯠꯂꯦ ꯂꯥꯛꯑꯒ ꯑꯃꯨꯛ ꯆꯠꯈ꯭ꯔꯦ ꯂꯥꯛꯑꯒ ꯑꯃꯨꯛ ꯆꯠꯈ꯭ꯔꯦ ꯄꯩꯁꯥ
ꯅꯪ ꯃꯔꯨꯞ ꯁꯅꯔꯒ ꯂꯩꯔꯒ
ꯃꯔꯨꯞ ꯕꯨꯙꯤ ꯆꯠꯈ꯭ꯔꯦ ꯑꯗꯨꯒꯅꯦ ꯄꯥꯏꯕ ꯍꯥꯥ
ꯀꯔꯤ ꯀꯔꯤ ꯀꯦꯛ ꯀꯦ ꯌꯥꯁ ꯅꯥꯕ꯭ꯔꯥ ꯃꯔ꯭ꯨꯞꯇꯣ
ꯑꯍꯨꯝ ꯃꯔꯤ ꯃꯔꯤ
ꯃ ꯔꯨꯝ ꯃꯔꯤ ꯅꯥꯏꯌꯦ
ꯎꯝ ꯅꯠꯗꯦ ꯅꯠꯗꯦ ꯑꯩꯕꯨꯗꯤꯀꯣ ꯃꯔꯨꯞꯅ ꯗꯦ ꯑꯩꯒꯤ ꯄꯩꯁꯥꯒꯤꯗꯣ ꯍꯥꯏꯕꯅꯦ
ꯅꯠꯇꯦ ꯑꯩ ꯍꯥꯏꯕꯗꯤ ꯃꯔꯨꯞꯇꯣ ꯀꯤꯌꯥꯝ ꯂꯤꯁꯤꯡ ꯑꯅꯤ
ꯅꯠꯇꯦ ꯑꯃꯅ ꯂꯤꯁꯤꯡ ꯑꯍꯨꯝ ꯑꯃꯥꯅꯥ ꯂꯤꯁꯤꯡ ꯋꯥꯟ ꯊꯥꯎꯖꯟ ꯐꯥꯏꯚ ꯍꯟꯗ꯭ꯔꯦꯠ
ꯎꯝ
ꯀꯗꯥꯏꯗ
ꯀꯗꯥꯏꯗ ꯍꯥꯏꯕꯗꯤ
ꯀꯅꯥꯅ ꯄꯥꯏꯕ
ꯑꯝ ꯑꯦꯃꯥꯅꯕꯤ ꯑꯃ
ꯃꯆꯥꯗꯨꯔꯥ
ꯎꯝ
ꯍꯥꯥ
ꯃꯆꯥꯗꯨꯅꯦ ꯃꯆꯥꯗꯣ ꯃꯆꯥꯗꯣ꯫
ꯂꯤꯁꯤꯡ ꯑꯍꯨꯝ꯫
ꯎꯝ꯫
ꯃꯤ ꯀꯌꯥ꯫
ꯂꯤꯁꯤꯡ ꯑꯍꯨꯝꯗꯤ ꯃꯤ ꯇꯔꯦꯠꯀꯨꯝꯕ ꯑꯣꯏꯔꯕꯅꯤ꯫
ꯃꯤꯗꯤ ꯄꯩꯁꯥ ꯄꯥꯏꯀꯣ꯫
ꯅ‌ꯣꯛꯅꯤꯡꯉꯦ ꯅꯪꯗꯤ ꯑꯩꯒꯤ ꯍꯥꯐ ꯍꯥꯐ ꯍꯥꯐ꯫ ꯅꯪꯒꯤꯗꯣ ꯍꯥꯐ ꯍꯥꯐ ꯍꯥꯐꯅ‌ꯦ ꯑꯩꯖꯦ꯫
ꯃꯤ ꯃꯆꯥꯗꯤ ꯀꯣ꯫
ꯀꯔꯤꯑꯕꯥ꯫
ꯇ꯭ꯋꯦꯟꯇꯤ ꯋꯥꯟ ꯊꯥꯎꯖꯟꯅꯦ ꯀꯣ꯫
ꯅꯣꯛꯅꯤ
ꯁ꯭ꯃꯥꯏꯅꯦ ꯑꯗꯨꯗꯤ꯫
ꯍ ꯑꯩ ꯅꯨꯄꯤꯅꯤ ꯀꯩꯅꯣ꯫ ꯁꯨꯃꯥꯏꯅ ꯇꯧꯔꯗꯤ ꯅꯨ ꯗꯤ ꯃꯥꯟꯗꯦ ꯑꯗꯨꯒꯤꯗ
ꯑꯃꯅ ꯂꯤꯁꯤꯡ ꯑꯃ ꯆꯥꯃꯉꯥ ꯍꯥꯏꯕ꯫
ꯑꯥ꯫
ꯑꯗꯨꯗꯤ ꯃꯤ ꯀꯌꯥ꯫
ꯑꯗꯨꯗꯤ ꯆꯞ ꯃꯥꯟꯅꯕ ꯑꯣꯏꯔꯝ ꯆꯞ ꯃꯥꯟꯅꯕꯅ‌ꯦ
ꯑꯗꯨꯗꯤ ꯀꯅꯥꯅ ꯄꯥꯏꯕ꯫
ꯃꯥꯗꯨꯅꯦ ꯃꯥꯗ‌ꯣ ꯑꯗꯣ ꯅꯨꯄꯤꯗꯣ꯫
ꯑꯣ ꯑꯗꯨꯗꯤ ꯂꯤꯁꯤꯡ ꯇꯔꯥ ꯍ‌ꯦ ꯂꯤꯁꯤꯡ ꯐꯣꯔ ꯇꯤ ꯍꯦꯟꯅ ꯂꯩꯈ‍꯭ꯔ‌ꯦꯀ‌ꯣ ꯃꯤꯗꯤ
ꯏꯁ ꯅꯣꯛꯅꯤꯉꯦꯍꯦ꯫
ꯀꯨꯝꯁꯤ ꯂꯣꯏꯒꯗꯔꯣ꯫
ꯍꯥꯥ꯫
ꯀꯨꯝꯁꯤ ꯂꯣꯏꯒꯗꯔꯣ꯫
ꯎꯝ
ꯄꯤꯁꯥ ꯄꯥꯏꯀꯣ ꯃꯤ ꯃꯆꯥꯗꯤ꯫
ꯑꯩꯁ ꯑꯩꯒꯤꯗꯣ ꯅꯪꯒꯤꯗꯤ ꯗꯕꯜ ꯗꯕꯜꯗꯨꯅꯦ꯫
ꯑꯩꯒꯤꯗꯤ ꯂꯩꯇ‌ꯦ ꯀꯔꯤꯁꯨ꯫
ꯏꯁ ꯅꯣꯛꯅꯤꯡꯉꯦ ꯅꯣꯏ ꯑꯦꯀꯥꯎꯟꯗ ꯂꯥꯛ ꯂꯥꯛ ꯂꯩꯔ꯫
ꯑꯗꯨꯗꯤ ꯑꯩꯒꯤ ꯅꯠꯇꯦꯅꯥ꯫ ꯑꯗꯣ ꯑꯩꯒꯤꯔꯣ꯫
ꯎꯝ ꯅꯪꯒꯤꯅꯦ꯫ ꯑꯗꯣ ꯄꯨꯔꯒ ꯆꯦꯜꯂꯣ꯫
ꯄꯨꯅꯤꯉꯥꯏ
ꯅꯪ ꯅꯪꯒꯤ ꯕꯥꯕꯣꯛꯅꯒꯣ ꯊꯥꯡ ꯄꯨꯔꯥ
ꯅꯪꯉꯣꯟꯗ ꯍꯥꯠꯀ‌ꯦ ꯐꯥꯒꯤ ꯇꯧꯕꯅꯦ ꯅꯪꯕꯨ ꯌꯥꯝ ꯅꯨꯡꯁꯤꯕꯅ‌ꯦ
ꯅꯪꯗꯤ ꯅꯨꯄꯤꯅꯤꯅ ꯅꯨꯄꯤ ꯑꯃ ꯈꯛꯇꯪ ꯂꯩ꯫ ꯌꯥꯝ ꯂꯨꯅ ꯇꯧꯋꯦ ꯅꯪꯗꯤ ꯌꯥꯝ ꯐꯩꯌꯦ
ꯑꯁ ꯑꯣꯏꯗꯕ ꯋꯥ ꯉꯥꯡꯉꯛꯀꯅꯣ ꯂꯧ ꯌꯥꯝ ꯆꯠꯄꯗꯣ ꯅꯨꯄꯤꯗꯨ ꯐꯖꯅ ꯇꯧꯕ꯭ꯔꯅꯦ
ꯐꯖꯅ ꯇꯧꯋꯦ ꯅꯉꯣꯟꯗꯗꯤ ꯅꯪꯗꯤ ꯃꯣꯗꯤꯒꯨꯝꯕꯅꯦ
ꯍꯣꯏ ꯃꯣꯗꯤꯅꯤꯅꯦ
ꯃꯣꯗꯤ ꯑꯆꯥꯎꯕ ꯃꯣꯗꯤꯁꯨ ꯍꯦꯜꯂꯦ ꯅꯪꯗꯤ
ꯀꯔꯤ
ꯃꯣꯗꯤꯗꯤ ꯃꯈꯥꯗꯅꯤ ꯅꯪꯗꯤ ꯅꯪꯗꯤ ꯌꯥꯝ ꯐꯩꯌꯦ ꯄꯩꯁꯥꯁꯨ ꯌꯥꯝ ꯂꯩꯕꯒꯤ
ꯂꯧ ꯈꯛꯇꯪ ꯆꯠꯄꯗꯣ ꯅꯨꯡꯁꯤꯕ꯭ꯔꯥꯅꯦ ꯀꯔꯤꯔꯣ
ꯑꯗꯨ ꯑꯣꯏꯔꯁꯨ
ꯄꯩꯁꯥ ꯌꯥꯝ ꯂꯩꯇꯦꯅꯦ
ꯅꯪꯒꯨꯝꯕ ꯑꯩꯁꯨ ꯄꯥꯝꯃꯦ ꯑꯩꯒꯤ ꯈꯨꯟꯗ ꯄꯩꯁꯥ ꯌꯥꯝ ꯄꯥꯏꯔꯒ ꯄꯩꯁꯥ ꯌꯥꯝ ꯄꯥꯏꯔꯒ ꯀꯣ ꯑꯗꯨꯒ ꯌꯨꯝ ꯌꯨꯝꯗ ꯊꯕꯛ
ꯊꯕꯛ ꯂꯩꯕꯗꯣ ꯁꯤ ꯇꯧꯕꯤꯌꯣ ꯑꯁꯤ ꯇꯧꯕꯤꯌꯣ
ꯀꯔꯤ ꯍꯩꯕ꯭ꯔꯥ ꯑꯩ
ꯍꯩꯌꯦ ꯂꯣꯏꯅ ꯍꯩꯌꯦ ꯑꯗꯨꯒꯅꯦ ꯑꯩꯅ ꯑꯗꯨꯅꯅꯦ ꯅꯪꯕꯨ ꯑꯩ ꯂꯨꯍꯣꯡꯂꯣ ꯍꯥꯏꯕꯗꯨ
ꯑ ꯄꯩꯁꯥ ꯂꯩꯇꯦ ꯄꯩꯁ ꯂꯩꯇꯦ ꯃꯟꯗꯦꯗꯀꯣ ꯃꯤ ꯃꯟꯗꯦꯗ ꯂꯥꯛꯀꯅꯤ ꯀꯤꯍꯣꯝ ꯌꯣꯟꯕ ꯄꯩꯁꯥ ꯂꯩꯇꯕꯒꯤ ꯑꯗꯨꯗ
ꯑꯗꯨ ꯑꯩ ꯍꯥꯏꯗꯤ ꯅꯪ ꯂꯨꯍꯣꯡꯔꯗꯤ ꯅꯪ ꯅꯪꯒꯤ ꯅꯆꯥꯒꯤ ꯑꯩ ꯍꯒꯤꯁ ꯂꯧꯕꯤꯒꯦ ꯂꯨꯍꯣꯡ ꯑꯗꯨꯒꯤ ꯂꯨꯍꯣꯡꯂꯣ
ꯍꯒꯤꯁ ꯈꯛꯇꯪꯗꯤ ꯄꯥꯝꯗꯦ ꯑꯩꯗꯤ
ꯑꯗꯨꯒ ꯅꯪ ꯅꯠꯇꯦ ꯅꯪ ꯂꯨꯍꯣꯡꯕ ꯅꯨꯃꯤꯠꯇꯀꯣ
ꯎꯝ
ꯂꯨꯍꯣꯡꯕ ꯅꯨꯃꯤꯠꯗ ꯄꯣꯠ ꯑꯃ ꯄꯤꯒꯦ
ꯀꯔꯤꯔꯣ ꯐꯤꯅꯦꯠ ꯀꯨꯝꯕꯗꯤ
ꯅꯠꯇꯦ ꯑꯦ ꯐꯅꯦꯛ ꯅꯠꯇꯦ
ꯅꯪ ꯂꯨꯍꯣꯡꯂꯗꯤ ꯑꯩ ꯄꯤꯒꯦ ꯍꯧꯖꯤꯛꯇꯤ ꯍꯥꯏꯕ ꯍꯥꯏ ꯌꯥꯔꯔꯣꯏ
ꯑ ꯍꯥꯟꯅ ꯂꯨꯍꯣꯡꯔꯣ ꯑꯗꯨꯗꯤ ꯂꯨꯍꯣꯡꯕ ꯅꯨꯃꯤꯠꯇꯀꯣ ꯑꯩ ꯂꯥꯛꯑꯒꯅꯤ
ꯂꯨꯍꯣꯡꯅꯤꯡꯗꯦ ꯄꯩꯁꯥ
ꯑꯁꯦꯡ ꯑꯁꯦꯡꯕꯅꯦ ꯑꯩ ꯄꯤꯒꯦꯕ
ꯅꯪꯒꯤ ꯅꯆꯥꯥ ꯕ‌ꯣꯛꯄ ꯀꯥꯟꯗ ꯁꯨꯍꯒꯤꯁ ꯄꯤꯒꯦ
ꯑ ꯏꯆꯥ ꯄꯣꯛꯄꯀꯥꯟꯗ ꯁꯅꯥ ꯁꯥꯕꯤꯌꯣ ꯑꯗꯨꯗꯤ ꯂꯨ ꯍ‌ꯣꯡꯌ‌ꯦ ꯏꯁ ꯁꯕꯤꯗ꯭ꯔꯗꯤ꯫
ꯑꯁ ꯆꯦꯂꯅꯤ꯫ ꯅꯪ ꯅꯪ ꯅꯪꯒꯤ ꯁꯛ ꯎꯕꯥ ꯉꯃ꯭ꯔꯣꯏ ꯑꯩ ꯆꯦꯂꯅꯤ꯫
ꯑꯩ ꯈꯋꯥꯏ ꯅ‌ꯣꯛꯅꯤꯡꯕ ꯋꯥ ꯑꯝꯅ‌ꯦꯕ ꯂꯩꯖꯤꯖꯨ ꯌꯥꯝ ꯅꯣꯛꯑꯦ ꯍꯥꯏꯅ ꯁꯥꯎꯕ ꯑꯩꯉꯣꯟꯗ꯫
ꯋꯥ ꯉꯥꯡꯒꯅꯣ ꯍꯥꯏꯌꯣ꯫
ꯑꯥꯎ ꯋꯥ ꯉꯥꯡꯉꯤ ꯌꯥꯝꯅ ꯍꯅꯨꯕꯗꯣ꯫
ꯉꯥꯡꯒꯅ‌ꯣ ꯍꯥꯏꯌꯣ꯫
ꯎꯝ ꯑꯣꯏꯗꯕ ꯅꯨꯄꯥꯥꯅꯦ ꯆꯠꯂꯣ ꯅꯨꯄꯥꯝꯗ꯫
ꯑꯁ ꯅꯣꯏ ꯑꯅꯤꯖꯤ ꯆꯞ ꯃꯥꯟꯅꯌꯦ꯫
ꯃꯅꯕꯅ‌ꯦ ꯍ‌ꯣꯏ ꯏꯕꯥꯅꯤꯗꯤ ꯅꯨꯇꯤꯒꯤ ꯈꯅꯕꯅꯦ꯫
ꯑꯁ ꯍꯤꯟꯖꯥꯡ ꯑꯍꯥꯎꯕ ꯁꯨ ꯆꯥꯅꯤꯡꯉꯦ꯫
ꯆꯥꯎꯅꯥ꯫
ꯍꯥꯎꯕꯁꯨ ꯂꯩꯗ‌ꯦꯅꯦ ꯁꯤ ꯑꯦꯔꯤꯌꯥꯗ꯫
ꯀꯤꯗꯕꯒꯤ
ꯑꯁ ꯈꯪꯗꯦ ꯑꯩꯗꯤꯀꯣ꯫
ꯎꯝ꯫
ꯎꯝ_ ꯆꯥꯅꯤꯡꯕ ꯑꯁꯤ ꯑꯦꯔꯤꯌꯥꯗ ꯂꯩꯗꯦꯕ꯫ ꯂꯣꯀꯦꯜꯒꯤ ꯆꯥꯅꯤꯉꯦ꯫
ꯑꯗꯨꯒꯤꯅꯦ ꯈꯨꯟꯗ ꯆꯠꯅꯤꯡꯉꯦ꯫
ꯆꯠꯂꯣꯅ꯫
ꯆꯠꯅꯕꯁꯨ ꯃꯇꯝ ꯂꯩꯇꯕ ꯑꯗꯨꯒꯤꯅ‌ꯦ꯫
ꯑꯣ ꯑꯗꯨ ꯑꯣꯏꯕ꯭ꯔꯥ꯫
ꯊꯕꯛ ꯌꯥꯝ ꯆꯤꯟꯕꯒꯤ꯫
ꯑꯩꯁ_ _ ꯂꯨꯍꯣꯡꯉꯒꯦ ꯑꯩ ꯀꯅꯥꯂꯤꯔꯤ ꯑꯩ ꯂꯨꯍꯣꯡ ꯎꯝ ꯑꯩ ꯂꯨꯍꯣꯡꯅꯤ ꯅꯪꯒꯤ ꯃꯤꯠ ꯑꯍꯦ ꯑꯩꯉꯣꯟꯗ ꯍꯥꯏꯔꯨ ꯋꯥ ꯋꯥꯗꯣ ꯑꯩ ꯫ ꯂꯣꯏꯃꯛ ꯈꯪꯉꯤ꯫
ꯇꯨꯃꯤꯟ ꯇꯨꯃꯤꯟ ꯂꯩꯔꯀꯥꯟ ꯌꯨꯝ ꯄꯥꯜꯂꯦ ꯍꯥꯏꯒꯅꯤ ꯑꯩꯗꯤ꯫
ꯎꯝ ꯁꯨꯃꯥꯏ ꯍꯥꯏꯒꯅꯤ ꯑꯩ ꯂꯣꯏꯅꯃꯛ ꯈꯪꯉꯦ꯫
ꯑ‌ꯣ
ꯑꯗꯨꯅ ꯑꯩ ꯑꯩ ꯂꯨꯍꯣꯡꯕ ꯀꯥꯟꯗ ꯎꯝ_ _
ꯊꯥ ꯑꯃꯥ ꯑꯅꯤ ꯑꯍꯨꯝ ꯂꯩꯔꯀꯥꯟꯗ ꯑꯩ_ _ ꯑꯉꯥꯡꯒꯨꯝꯕ ꯂꯩꯔꯗꯤ ꯅꯪ ꯉꯥꯡꯕꯗꯣ ꯑꯩ ꯂꯣꯏꯅꯃꯛ_ _ ꯅꯪ ꯋꯥ ꯉꯥꯡ_ _ ꯅꯪ ꯐꯥꯁꯗ ꯑꯣꯏꯔꯝꯒꯅꯤ ꯑꯩꯉꯣꯟꯗ ꯉꯥꯡ꯫
ꯏꯆꯟꯅꯨꯄꯤ
ꯑꯥ_ _
ꯑꯣꯏꯗꯕ ꯅꯨꯄꯤ ꯍꯥꯏꯒꯅꯤ꯫
ꯎꯝ꯫ ꯅꯪꯅ ꯅꯃꯥꯟꯅꯕꯤ ꯑꯃꯗꯣ_ _ ꯇꯥꯕ꯭ꯔꯣ ꯕꯥꯟꯅꯕꯤ ꯑꯃꯥꯗꯣ ꯎꯝ ꯎꯝ ꯅꯣꯏ ꯑꯅꯤ ꯂꯨꯍꯣ ꯂꯨ ꯍꯣꯡꯕ ꯀꯥꯟꯗꯀꯣ
ꯑꯥ
ꯂꯨꯍꯣꯡꯉꯅꯤ ꯑꯩꯗꯤ ꯑꯁ ꯌꯥꯝ ꯍꯔꯥꯎꯅꯤ
ꯑꯁ ꯀꯔꯤꯒꯤ ꯃꯤ ꯎꯁꯤꯠꯇꯦ
ꯎꯠꯁꯤꯗꯕ ꯅꯠꯇꯦ ꯅꯣꯏꯗꯤ ꯃꯇꯝꯅꯦ
ꯀꯔꯤ ꯃꯇꯝ ꯋꯥꯠꯂꯤ
ꯋꯥꯗꯦ ꯃꯇꯝꯅꯤ
ꯆꯍꯤ ꯆꯥ ꯆꯍꯤ ꯑꯍꯨꯝ ꯋꯥꯠꯂꯤ
ꯑꯩꯁ ꯅꯨꯄꯤꯗꯤ ꯑꯁꯨꯃꯥꯏꯅ ꯇꯧꯔꯗꯤ ꯐꯔꯔꯣꯏꯅ ꯑꯉꯥꯡꯁꯨ ꯄꯣꯛꯅꯤ
ꯀꯩꯁꯨ ꯀꯥꯏꯗꯦꯗ ꯑꯩꯗꯤ ꯑꯅꯤ ꯈꯛꯇꯪꯅꯦ ꯌꯥꯝꯃꯟꯕꯗ ꯑꯍꯨꯝ ꯃꯔꯤ ꯎꯝ
ꯑꯁ ꯑꯅꯤꯗꯤ ꯌꯥꯗꯦꯍꯦ
ꯀꯔꯤꯒꯤ ꯄꯩꯁꯥ ꯌꯥꯎꯗꯦ
ꯏꯁ ꯄꯩꯁꯥ ꯌꯥꯝ ꯄꯩꯁꯥꯅ ꯄꯣꯛꯄ꯭ꯔꯣ
ꯎꯝ ꯄꯁꯥ ꯂꯩꯇ꯭ꯔꯗꯤ ꯄꯣꯛꯄ ꯌꯥꯗꯦ ꯑꯉꯥꯡ ꯑꯃꯗ ꯂꯥꯛ ꯑꯃ ꯑꯃ ꯑꯂꯤ ꯃꯁꯛ ꯇꯨꯒ
ꯅꯪ ꯍꯥꯏꯅꯤꯡꯕ ꯍꯥꯏꯔꯣ ꯑꯩ ꯌꯥꯝ ꯄꯣꯛꯅꯤ
ꯍꯩ ꯄꯣ ꯄꯣ
ꯎꯝ ꯑꯩ ꯑꯃ ꯄꯤꯒꯦ ꯅꯉꯣꯟꯗ
ꯇꯠ ꯍꯣꯟꯗꯣꯛ ꯀꯅꯤ ꯑꯩꯗꯤ
ꯑꯁꯤꯒꯨꯝꯕ ꯅꯨꯄꯤꯒꯤ ꯑꯉꯥꯡꯁꯦ ꯅꯪ ꯍꯥꯏꯗꯣꯏꯕ ꯑꯩ__ ꯀ ꯂꯣꯏꯅꯃꯛ ꯈꯪꯉꯤ
ꯎꯝ